ꯍꯜꯂ‌ꯣ ꯇꯥꯔꯕꯣ
ꯇꯥꯏ ꯇꯥꯏ
ꯀꯔꯤ ꯋꯥ ꯐꯦꯡꯗꯤꯌ‌ꯦ ꯑꯩ ꯍꯧꯖꯤꯛ ꯀꯃꯥꯏꯅ ꯐꯦꯡ ꯆꯠꯇꯣꯏꯅꯣ
ꯍꯣꯏ ꯑꯗꯨꯅꯦ ꯊꯦꯡꯉꯦ ꯍꯥꯏꯒꯦ ꯇꯧꯕꯅ‌ꯦ
ꯍꯌꯦꯡ ꯑꯣꯏꯅ ꯐ‌ꯦꯡꯉꯅꯤ
ꯐ‌ꯦꯡꯉ‌ꯣ ꯑꯁ ꯑꯣ ꯍꯧꯖꯤꯛ ꯍꯣꯁꯇꯦꯜ ꯃꯤ ꯌꯥꯝ ꯂꯩꯅꯗ꯭ꯔꯣ
ꯂꯩꯅ ꯑꯗꯨꯝ ꯑꯣ ꯉꯍꯥꯟ ꯑꯥ ꯄꯩꯈꯥ ꯊꯥꯔꯒ ꯍꯜꯂꯛꯄꯗꯣ
ꯎꯝ
ꯎꯝ ꯂꯝꯕꯤꯗ ꯑꯆꯥꯥꯄꯣꯠ ꯆꯥꯏꯌꯦꯕꯀꯣ ꯁꯨꯔꯁꯀ ꯑꯩꯒ ꯑꯧ ꯑ ꯃꯔꯨ ꯄꯟꯊꯣꯛꯈ꯭ꯔ‌ꯦ ꯑꯗꯨꯗꯅꯦ ꯑꯩꯈꯣꯏ ꯑꯩꯈꯣꯏ ꯑꯩ ꯁꯥꯏ ꯁꯤꯗ ꯂꯩꯔꯝꯕ ꯅꯨꯄꯤ ꯑꯃ ꯑꯃ ꯃꯁꯛ ꯈꯔ ꯐꯖꯕꯤ ꯑꯃ
ꯑꯥ ꯑꯥ ꯎꯝ ꯀꯩꯅꯣ ꯃꯊꯛꯀꯤꯗꯣ ꯑꯩꯈꯣꯏ ꯖꯥꯠ ꯃꯥꯟꯅꯗꯕꯗꯨꯔꯣ
ꯑꯥ ꯑꯥ ꯖꯥꯠꯃꯥꯟꯅꯗꯕꯤꯗꯣ ꯃꯊꯛꯇ ꯃꯊꯛꯇ ꯂꯩꯕ꯭ꯔꯥ ꯃꯈꯥ ꯂꯩꯕ꯭ꯔꯥ ꯃꯊꯛꯇ ꯂꯩꯕ꯭ꯔꯥ ꯃꯊꯛ ꯇ ꯂꯩꯔꯝꯕ ꯈꯪꯗꯦ ꯀꯗꯥꯥꯏꯗ ꯂꯩꯕꯅꯣ ꯑꯗꯨꯗꯣ ꯊꯦꯡꯅꯩꯌꯦ ꯑꯗ‌ꯣ ꯃꯥꯁꯨ ꯃꯥꯁꯨ ꯄꯩꯈꯥ ꯀꯩ ꯀꯩ ꯊꯥꯅꯕꯒꯤ ꯂꯥꯏꯔꯤꯛ ꯇꯝꯃꯒ ꯂꯩꯔꯤꯅ‌ꯦꯌ‌ꯦ
ꯁꯤꯗ
ꯅꯠꯇ‌ꯦꯍ‌ꯦ
ꯀꯥꯏꯗ
ꯑꯩꯈꯣꯏꯅ ꯍꯜꯂꯛꯄꯒꯤ ꯂꯝꯕꯤꯒꯤ ꯂꯝꯗꯨꯗ
ꯎꯝ
ꯑꯗꯨ ꯊ‌ꯦꯡꯅꯩꯌ‌ꯦ ꯃꯥꯁꯨ ꯑꯆꯥꯄꯣꯠ ꯆꯥ ꯂꯩꯔꯝꯃꯦ ꯑꯗꯨꯒꯅꯦ
ꯎꯝ
ꯑꯩ ꯅꯨꯄꯥꯁꯤꯅꯅꯦ ꯁꯃꯣꯁꯥ ꯄ꯭ꯂꯦꯠ ꯑꯃ ꯄꯤꯌꯨ ꯍꯥꯏꯔꯝꯃꯕ
ꯎꯝ
ꯑꯗꯨꯒ ꯁꯃꯣꯁꯥꯗꯣ
ꯎꯝ
ꯇꯔꯦꯠ ꯄꯤꯔꯛꯏꯅꯦ ꯍꯥꯏꯕ ꯉꯝꯗꯦ ꯑꯗꯨ ꯈꯛꯇ ꯅꯠꯇꯦ ꯆꯧꯁꯨ ꯂꯧꯋꯦ ꯃꯣꯃꯣꯁꯨ ꯂꯧꯋꯦ
ꯎꯝ
ꯑꯗꯨꯒ ꯃꯥꯅ ꯑꯃꯗꯨꯅ ꯁꯃꯣꯁꯥꯗꯣ ꯄ꯭ꯂꯦꯠ ꯑꯃ ꯍꯥꯏꯖꯔꯝꯃꯕ
ꯎꯝ
ꯑꯗꯨꯒ ꯌꯣꯝꯃ ꯄꯨꯈ꯭ꯔꯦ ꯃꯥ ꯃꯌꯨꯝꯗ ꯈꯠ ꯑꯔꯦꯝꯕꯗꯣ
ꯎꯝ ꯑꯩꯈꯣꯏꯒꯤ ꯏꯃꯥꯟꯅꯕꯤ ꯃꯊꯛꯀꯤ ꯑꯅꯣꯏꯕꯤꯗꯣ
ꯎꯝ
ꯃꯥꯗꯤ ꯍꯧꯖꯤꯛ ꯌꯥꯝꯅ ꯂꯨꯕ ꯐꯤꯕꯝꯗ ꯂꯩꯔꯤ
ꯀꯩꯒꯤ
ꯎꯝ ꯃꯥꯒꯤ ꯅꯨꯄꯥ ꯀꯥꯏꯅꯗꯣꯔꯦ ꯍꯧꯖꯤꯛ
ꯀꯩꯒꯤꯅꯣ
ꯄꯥꯎ ꯐꯥꯎꯅꯔꯔꯣꯏꯁꯦ ꯍꯥꯢꯔꯛꯑꯦꯌꯦ ꯉꯥꯁꯥꯏꯗꯩꯩ ꯀꯩꯝ ꯇꯧꯗꯕꯩ ꯅꯪꯗꯨꯃꯥꯏꯅ
ꯁꯤ ꯑꯗꯨꯝ ꯇꯧꯔ ꯂꯩꯕꯒꯤ ꯃꯥꯖꯨ
ꯍꯣꯢ
ꯑꯣ ꯑꯗꯨꯒꯤ ꯑꯣꯏꯔꯝꯃꯅꯤꯌꯦ ꯃꯥꯅ ꯍꯧꯖꯤꯛ ꯑꯩꯉꯣꯟꯗꯀꯣ
ꯎꯝ
ꯗꯧꯔꯛꯀꯦ ꯍꯥꯏꯔꯝꯃꯦꯕ ꯍꯣꯏꯑꯅ ꯍꯥꯏꯔ ꯒꯥ ꯑꯈꯣꯏꯅꯤꯖꯦ ꯑꯥ ꯑꯃ ꯍꯦꯛ ꯊꯝꯈꯤꯕ ꯉꯥꯏꯕꯩ ꯑꯃ ꯌꯥꯗꯕ ꯇꯧꯗꯣ ꯑꯗꯨꯗꯤ ꯃꯥꯅ ꯇꯧꯔꯦ ꯑꯗꯨꯒ ꯑꯩꯅ ꯑꯗꯨꯗꯤ ꯅꯪꯅ ꯌꯥꯔꯗꯤ ꯑꯩꯅ ꯑꯃꯨꯛ ꯌꯦꯡꯒꯦꯅ ꯍꯥꯏꯔꯒ ꯌꯦꯡꯉꯥ ꯃꯥꯅ ꯍꯥꯏ ꯊꯔꯛꯈꯤꯕꯅꯦ ꯃꯃꯦ ꯊꯥꯔꯛꯈꯤꯕꯅꯤꯅꯦ ꯃꯥꯒꯤ ꯅꯨꯄꯥ ꯀꯥꯏꯅ ꯇꯣꯔꯦ ꯍꯥꯏꯕ ꯀꯩꯅꯣꯝ ꯍꯥꯏꯔꯛꯈꯤꯝꯅꯤꯅꯦ
ꯎꯝ ꯑꯣꯏꯔꯝꯅꯤ ꯃꯥꯁꯨ ꯀꯟꯅ ꯍꯣꯠꯅꯔꯤꯅꯤ ꯑꯗꯨꯒ ꯆꯪꯗꯦ ꯃꯥ ꯍꯧꯖꯤꯛ
ꯃꯥꯁꯤ ꯍꯧꯖꯤꯛ ꯀꯩꯁꯨꯝ ꯈꯟꯗꯕ ꯃꯥꯜꯂꯤ ꯆꯥ
ꯍꯣꯏ
ꯁꯤꯠ ꯃꯥꯏ ꯑꯣꯟꯖꯟꯂꯤꯖꯦ ꯑꯃꯗꯅꯦꯕ
ꯃꯥꯟꯅꯤ ꯀꯩꯅꯣ ꯑꯩꯈꯣꯏꯒ ꯇꯤꯟꯅꯕ ꯑꯥ ꯃꯄꯥꯟꯗ ꯃꯊꯟꯇ ꯆꯥꯛ ꯊꯣꯡꯉ ꯆꯥꯕꯤꯗꯣ
ꯀꯔꯝꯕ
ꯎꯝ ꯑꯩꯈꯣꯏꯒ ꯄꯨꯟꯕ ꯑꯩꯈꯣꯏꯒ ꯇꯤꯟꯗꯤ ꯇꯤꯟꯅꯕ ꯃꯤꯁ ꯊꯣꯛꯄꯤꯗꯣ
ꯎꯝ ꯎꯝ
ꯃꯥꯗꯤ ꯑꯩꯅ ꯉꯔꯥꯡ ꯑꯩꯅ ꯉꯁꯥꯏ ꯆꯥꯕꯒꯤ ꯍꯥꯏꯕꯗꯣ ꯆꯥ ꯆꯠꯂꯨꯔ ꯃꯥꯜꯂꯦ ꯃꯃꯥꯟꯅꯕꯤꯒ
ꯑꯗꯨꯝ ꯃꯐꯝꯗꯨꯔꯣ ꯃꯥꯏꯗꯨꯕꯣ
ꯑꯗꯨꯗꯗꯤ ꯅꯠꯇꯦ ꯑꯇꯣꯞꯄꯗꯅꯤ
ꯑꯃꯥꯗꯣ ꯑꯃꯅꯦ ꯑꯗꯨ ꯃꯥꯏꯗꯣ ꯃꯥꯏꯗꯨꯗꯤ ꯍꯥꯎꯗꯧ ꯃꯥꯥꯟꯗꯤꯌꯦ
ꯎꯝ ꯌꯥꯝꯗꯦꯀꯣ
ꯎꯝ ꯌꯥꯝꯖꯨ ꯌꯥꯝꯗꯦ ꯍꯣꯡꯉꯝꯅꯤ ꯃꯥꯏꯗꯣ
ꯎꯝ ꯈꯤꯇꯪꯗꯤ ꯍꯣꯡꯉꯝꯗꯧ ꯃꯥꯟ
ꯑꯗꯨꯑꯣꯏꯔꯁꯨ ꯃꯥꯏꯗꯨꯗꯤ ꯆꯥꯅꯤꯡꯕ ꯑꯣꯏꯗꯤꯌꯦ ꯌꯦꯡ ꯎꯕꯗ ꯍꯦꯛ
ꯍꯣꯏ ꯑꯃꯗꯨꯗꯤ ꯍꯦꯛ ꯀꯩꯅꯣꯗꯒꯤ ꯕꯥꯔꯇꯤꯟ ꯃꯆꯥꯗꯒꯤ ꯇꯧꯍꯧꯕꯗꯨꯗꯤ ꯌꯥꯝ ꯅꯨꯡꯉꯥꯏꯇ꯭ꯔꯣ
ꯎꯝ ꯑꯁ ꯃꯤ ꯑꯅꯤꯒꯤꯗꯨꯗꯤ ꯌꯥꯝꯗꯦꯍꯦ ꯑꯆꯧꯕ ꯀꯩꯅꯣꯒꯗꯣ ꯌꯥꯎꯗꯦ ꯂꯣꯞꯁꯇꯔ ꯍꯥꯏꯕꯔꯥ ꯑꯗꯨꯒ ꯑꯝꯇ ꯌꯥꯎꯗꯦ ꯃꯤ ꯑꯅꯤꯒꯤꯗꯨꯗꯤꯎꯝ ꯋꯥꯏꯈꯨ ꯈꯠꯇꯥꯅꯦ
ꯑꯗꯨꯝ ꯃꯆꯥꯗꯗꯤ ꯌꯥꯎꯗꯦ ꯍꯥꯏꯕ ꯑꯗꯨꯅ ꯑꯆꯧꯕꯗꯨꯅ ꯍꯦꯟꯅ ꯄꯥꯝꯃꯦꯕ
ꯑꯆꯧꯕꯗꯣ ꯃꯤ ꯃꯉꯥ ꯍꯥꯏꯔꯁꯨ ꯃꯤ ꯑꯍꯨꯝ ꯑꯣꯏꯔꯁꯨ ꯑꯗꯨꯝ ꯆꯥꯕ ꯉꯝꯒꯅꯤ
ꯉꯝꯅꯤꯌꯦ ꯁꯤꯗꯩ ꯀꯩꯝ ꯆꯥꯗꯕꯤ ꯆꯠꯂꯦꯗꯅ
ꯎꯝ
ꯎꯝ ꯑꯁ ꯎꯝ ꯐꯤꯔꯣꯜ ꯌꯣꯟꯕꯁꯤꯡꯁꯦ ꯑꯥ ꯇꯥꯝꯂꯥꯕꯥ ꯊꯥꯏꯂꯦꯟꯗꯒꯤ ꯄꯣꯠ ꯌꯧꯔꯛꯑꯦ ꯍꯥꯏꯕ꯭ꯔꯥ ꯀꯩꯅꯣꯝ ꯍꯥꯏ
ꯐꯤꯔꯣꯟ ꯌꯣꯟꯕ ꯃꯤ ꯈꯨꯗꯤꯡꯃꯛ ꯍꯧꯖꯤꯛꯇꯤ ꯃꯄꯥꯥꯟ ꯂꯝꯒꯤ ꯄꯣꯠ ꯉꯥꯛꯇꯅꯤ ꯃꯣꯏꯅ ꯍꯦꯟꯅ ꯂꯝ ꯆꯠꯂꯦ
ꯑꯗꯨꯅꯤꯁꯤ ꯑꯗꯨꯕꯨ ꯃꯣꯏꯗꯤ ꯄꯩꯁꯥꯗꯣ ꯇꯥꯔꯗꯤ ꯂꯦꯛꯀꯗꯣꯏꯅꯤ ꯑꯗꯨꯕꯨ ꯁꯤ ꯁꯤꯗꯗꯤ ꯐꯅꯌꯥꯝ ꯇꯥꯡꯅ ꯌꯣꯜꯂꯤ
ꯑꯗꯨ ꯌꯥꯗꯦ ꯍꯥꯏꯌꯦ ꯑꯗꯨꯝ ꯀꯩ ꯀꯩ ꯃꯌꯥꯝ ꯍꯥꯞꯆꯤꯜꯂꯛꯄꯗ ꯑꯗꯨꯝ ꯄꯩꯁꯥꯗꯣ ꯏꯃꯥꯟ ꯃꯥꯟꯅꯩ ꯍꯥꯏꯑꯕ
ꯕꯔꯥꯗ ꯌꯥꯝ ꯆꯠꯈꯤꯕ ꯃꯥꯟ
ꯑꯥ ꯎꯝ ꯑꯩꯈꯣꯏ ꯁꯤꯅ ꯂꯝꯕꯤ ꯊꯣꯡ ꯈꯔ ꯅꯨꯡꯉꯥꯏꯔꯗꯤ ꯐꯕ
ꯎꯝ ꯑꯩꯁ ꯑꯩ ꯀꯦꯕꯗꯣ ꯑꯃꯨꯛ ꯇꯝꯅꯤꯡꯉꯦ ꯇꯧꯔꯤꯁꯦ
ꯀꯅꯥꯗꯅꯣ ꯅꯪꯅ ꯇꯝꯅꯤꯡꯉꯦꯅ ꯍꯥꯏꯕꯗꯣ ꯀꯥꯏ ꯑꯁ ꯌꯥꯔꯦ ꯇꯣꯛꯑꯣ ꯇꯣꯛꯑꯣ
ꯎꯝ ꯑꯗꯣ ꯈꯪꯗꯔꯤ ꯍꯧꯖꯤꯛ ꯀꯟꯅ ꯈꯜꯂꯤ ꯄꯩꯁꯥꯁꯨ ꯂꯩꯇꯕ ꯃꯇꯝꯁꯨ ꯁꯪꯗꯕ
ꯃꯣꯏꯒꯤꯗꯣ ꯑꯌꯥꯝꯕꯅꯗꯤ ꯃꯇꯝ ꯑꯅꯤ ꯑꯗꯨꯝ ꯄꯤꯗꯅꯀꯣ
ꯎꯝ
ꯑꯌꯨꯛꯇ ꯑꯃ ꯅꯨꯡꯇꯤꯟꯗ ꯑꯃ
ꯎꯝ ꯍꯣꯏ ꯑꯗꯣ ꯑꯃꯨꯛ ꯂꯥꯞꯈ꯭ꯔꯗꯤ ꯆꯠꯊꯣꯛ ꯆꯠꯁꯤꯗꯣ ꯑꯃꯨꯛ ꯇꯜꯂꯤꯗ
ꯑꯍꯝ ꯑꯧ ꯑꯗꯨꯅꯦ ꯑꯌꯥꯝꯕꯅꯥ ꯈꯨꯔꯥꯏ ꯑꯁꯣꯝꯁꯦ ꯌꯥꯝ ꯑꯣꯏꯒꯟꯗꯔꯥ ꯑꯗꯨꯒꯨꯝꯕꯁꯦ
ꯎꯝ ꯑꯗꯨ ꯑꯣꯏꯌꯦ ꯑꯗꯨ ꯁꯣꯝ ꯅꯀꯟꯒꯤꯗꯤ ꯀꯌꯥ ꯂꯩꯇꯦ ꯍꯥꯏꯕ
ꯁꯤꯗꯗꯤ ꯂꯩꯔꯣꯏ ꯁꯤꯗꯗꯤ ꯌꯥꯔꯣꯏ
ꯎꯝ ꯁ꯭ꯋꯥꯏꯁꯤ ꯑꯁ ꯈꯪꯗꯦ ꯁ꯭ꯍꯥꯔ ꯑꯣꯏꯔꯁꯨ ꯈꯔ ꯂꯋꯥꯏ ꯇꯥꯔꯦ
ꯒꯥꯔꯤ ꯑꯃ ꯂꯩꯇ꯭ꯔꯥꯗꯤ ꯊꯕꯛ ꯑꯝꯇꯥ ꯄꯥꯡꯊꯣꯛꯄ ꯌꯥꯗ꯭ꯔꯦꯗ
ꯌꯥꯗꯦ
ꯒꯥꯔꯤ ꯊꯥꯎꯖꯨ ꯇꯥꯡꯉꯦꯅ ꯍꯧꯖꯤꯛꯇꯥ ꯑꯃꯨꯛ
ꯑꯗꯨꯅꯦ ꯕꯤꯠꯀꯥ ꯂꯩꯇꯦ ꯍꯥꯏꯕ ꯕꯦꯇ꯭ꯔꯤ ꯒꯥꯔꯤꯗꯣ ꯄꯥꯝꯃꯦ ꯍꯥꯏꯕ ꯑꯩꯗꯤ
ꯑꯗꯨ ꯕꯦꯇ꯭ꯔꯤꯒꯩ ꯃꯩ ꯂꯥꯛꯇ꯭ꯔꯥꯗꯤ ꯅꯪ ꯀꯔꯥꯏꯗ ꯆꯥꯔꯖ ꯇꯧꯗꯣꯏꯕ
ꯃꯩꯗꯣ ꯂꯥꯛꯇꯕ ꯍꯥꯏꯁꯦ ꯎꯝ ꯅꯣꯡꯃ ꯐꯥꯅ ꯂꯥꯛ ꯇꯕꯁꯤ ꯌꯥꯝ ꯇꯥꯡꯅ ꯊꯣꯛꯏꯗꯅ ꯁꯤꯗꯥ
ꯍꯣꯏ ꯑꯗꯨꯕꯨꯗꯤ
ꯅꯨꯡꯗꯥꯡ ꯂꯥꯛꯇꯕꯒꯨꯝꯕ ꯑꯌꯨꯛ ꯉꯥꯏꯍꯥꯛ ꯂꯥꯛꯇꯕꯒꯨꯝꯕ ꯃꯥꯏꯅ ꯇꯧꯕ ꯋꯥꯅꯤ ꯅꯣꯡꯃꯥ ꯄꯨꯔꯥ ꯂꯥꯛꯇꯕꯗꯤ ꯀꯩꯅꯣ ꯌꯥꯝ ꯇꯥꯡꯅ ꯑꯃꯨꯛ ꯃꯨꯛ ꯈꯪꯅꯤꯗꯅ ꯇꯧꯔꯤꯖꯦ ꯑꯗꯨꯗꯤ ꯅꯨꯡꯇꯤꯒꯤ ꯆꯥꯔꯖ ꯇꯧꯗ꯭ꯔꯥꯁꯨ ꯌꯥꯏꯑꯕ ꯑꯗꯨꯗꯣ ꯅꯨꯃꯤꯠ ꯌꯥꯝ ꯊꯧꯅꯔꯕꯨꯗꯤ ꯅꯨꯃꯤꯠ ꯃꯉꯥꯅꯤ ꯃꯅꯨꯡꯗꯥ ꯑꯃꯨꯔꯛ ꯊꯧꯅꯥꯗ꯭ꯔꯥꯗꯤꯀꯣ
ꯎꯝ
ꯇꯈꯥꯏ ꯊꯥ ꯑꯃꯒꯤ ꯃꯅꯨꯡꯗ ꯑꯃꯨꯛꯇꯪꯕꯨ ꯇꯧꯔ ꯌꯥꯏ ꯐꯨꯜ ꯑꯣꯏꯅ ꯇꯧꯈ꯭ꯔꯦꯗꯅ ꯑꯃꯨꯛꯇꯪ ꯇꯧꯕꯁꯤꯗꯤ ꯑꯗꯨꯒꯥ ꯑꯗꯨꯅ ꯑꯗꯨꯝ ꯈꯣꯏꯅ ꯑꯗꯨ ꯂꯩꯕ ꯀꯥꯟꯗꯗꯤ ꯌꯦꯡꯉꯥ ꯂꯩꯒꯗꯕ ꯃꯣꯏꯒꯤꯁꯦ ꯑꯅꯤ ꯊꯣꯛꯅ ꯂꯩ ꯃꯥꯜꯂꯦꯕ
ꯎꯝ
ꯕꯦꯇꯤ ꯑꯃꯈꯛ ꯌꯥꯎꯕ ꯒꯥꯔꯤ ꯑꯅꯤ ꯌꯥꯎꯕ ꯒꯥꯔꯤ ꯑꯅꯤ ꯌꯥꯎꯕ ꯒꯥꯔꯤꯁꯤꯗꯤ ꯀꯨꯏꯅ ꯆꯠꯂꯦ ꯑꯗꯨꯒꯥ ꯕꯦꯇ꯭ꯔꯤ ꯑꯃꯇꯪꯁꯤꯗꯤ ꯀꯨꯏꯅ ꯆꯠꯇꯦ
ꯎꯝ ꯑꯗꯨꯒꯥ ꯍꯨꯖꯤꯛꯇꯣ ꯑꯃ ꯀꯟꯅ ꯑꯩꯅ ꯎꯔꯝꯃꯦꯕ ꯉꯁꯥꯏ
ꯎꯝ
ꯈꯣꯏꯅ ꯚꯤꯗꯤꯑꯣ ꯃꯌꯥꯝ ꯊꯥꯅꯕ ꯃꯐꯝꯗꯨꯗꯥ
ꯎꯝ
ꯀꯩꯅꯣ ꯇꯧꯋꯦ ꯍꯨꯖꯤꯛꯁꯦ ꯑꯗꯨꯝꯕ ꯎꯝ ꯍꯥꯏꯗꯤ ꯒꯥꯔꯤ ꯊꯥꯎ ꯍꯥꯞ ꯇꯥꯕꯤ ꯆꯦꯟꯕꯁꯦ ꯐꯣꯟꯗꯒꯤ ꯀꯩꯅꯣꯝ ꯍꯥꯞꯄ ꯀꯥꯟꯗꯒꯥ ꯂꯝꯕꯤ ꯃꯌꯥꯏꯗꯒꯥ ꯂꯦꯞꯍꯜꯂꯦ ꯍꯥꯏꯕ ꯏ ꯔꯤꯛꯁꯣ ꯆꯦꯟꯕꯈꯩꯗꯨꯣ ꯎꯝ ꯑꯗꯨ ꯅꯨꯡꯉꯥꯏꯇꯦ
ꯑꯗꯨ ꯍꯥꯏꯌꯦ
ꯃꯤꯔꯝꯒꯤ ꯄꯣꯠ ꯑꯃ ꯍꯥꯞꯆꯜꯂꯒꯥ ꯇꯧꯋꯦ ꯍꯥꯏꯑꯕ
ꯑꯗꯨ ꯀꯃꯥꯏꯟ ꯇꯧꯔꯤꯖꯥꯠꯅꯣ ꯈꯪꯗꯤꯌꯦ ꯑꯩꯖꯨ ꯑꯈꯣꯏꯁꯨ ꯍꯥꯏꯔꯝꯃꯤꯅꯦ ꯑꯗꯣ ꯑꯩ ꯅꯨꯄꯥꯒ ꯑꯩꯒꯥ ꯍꯥꯏꯅꯔꯝꯃꯤꯅꯦ
ꯑꯗꯨ ꯇꯧꯔꯗꯤ ꯃꯣꯏꯖꯨ ꯍꯦꯟꯃꯟꯗ꯭ꯔꯣ ꯑꯁ ꯁ꯭ꯋꯥꯏꯗꯕꯨꯗꯤ ꯌꯧꯔꯛꯇ꯭ꯔꯤ ꯑꯗꯣ ꯑꯥꯗꯗꯤ ꯌꯧꯋꯦ
ꯑꯗꯣ ꯁꯦꯡ ꯑꯗꯨꯗꯣ ꯀꯩꯅꯣꯗ ꯈꯇꯪ ꯇꯧꯔꯤꯗꯅ ꯑꯗꯨꯗꯣ ꯏ ꯔꯤꯛꯁꯣꯗꯥ ꯈꯇꯪ ꯍꯧꯖꯤꯛꯇꯤ ꯀꯔꯤ ꯃꯆꯥꯗꯥꯗꯤ ꯇꯧꯕꯨꯗꯤ ꯇꯧꯗ꯭ꯔꯤ ꯍꯥꯏꯕ
ꯎꯝ ꯑꯗꯨ ꯒꯥꯔꯤ ꯃꯆꯥꯗꯣ ꯑꯃꯨꯛ ꯇꯧꯔꯛꯑꯗꯤ ꯌꯣꯡ ꯑꯗꯨꯗꯣ ꯃꯣꯏ ꯊꯤꯡꯖꯤꯟꯒ꯭ꯔꯥꯗꯧꯅꯦ ꯍꯥꯏꯕ ꯑꯗꯨꯗꯣ
ꯑꯁꯦꯡꯕ ꯃꯤ ꯄꯩꯁꯥ ꯇꯥꯟꯕꯗꯨꯗꯥ
ꯑꯗꯨꯅꯦ ꯅꯨꯡꯉꯥꯏꯇꯦ ꯍꯥꯏꯕ ꯑꯗꯨꯝ ꯀꯞꯄ ꯀꯥꯟꯗꯥ ꯂꯦꯞꯄ ꯂꯩ ꯍꯥꯏꯕ
ꯍꯧꯖꯤꯛꯀꯤꯅꯦ ꯕꯦꯇꯤ ꯑꯅꯤ ꯄꯥꯝꯕꯗꯨꯗꯤꯀꯣ
ꯎꯝ
ꯑꯈꯣꯏ ꯆꯦ ꯍꯣꯏ ꯏꯇꯩꯒꯤ ꯑꯥꯕꯧ ꯎꯈꯣꯏ ꯌꯨꯝꯕꯧ ꯔꯥꯛꯏꯅꯤ ꯊꯧꯔꯒ ꯀꯦꯝꯇꯧꯗꯦ
ꯌꯥꯢ ꯑꯗꯨꯁꯨ
ꯎꯝ ꯑꯗꯨ ꯃꯣꯏꯅ ꯍꯥꯏꯕꯗꯥ ꯍꯪꯒꯠ ꯍꯟꯗ ꯆꯠꯂꯁꯨ ꯑꯗꯨꯝ ꯀꯣꯟꯅꯩ ꯍꯥꯏꯌꯦꯕꯥ
ꯎꯝ ꯑꯗꯨ ꯄꯣꯠꯇꯨ ꯀꯨꯏꯅꯥ ꯆꯠꯀꯥꯗ꯭ꯔꯣ
ꯅꯨꯡꯁꯥꯒꯨꯝꯕꯗ ꯌꯥꯝ ꯀꯨꯏꯅ ꯊꯝꯕꯥꯗꯤ ꯌꯥꯗꯦ ꯍꯥꯏꯌꯦ ꯃꯣꯏꯗꯣ ꯎꯔꯨꯝꯗꯅ ꯑꯌꯥꯝꯕ ꯊꯝꯃꯣ ꯍꯥꯏꯌꯦ
ꯌꯥꯝ ꯌꯥꯡꯉꯦ ꯍꯥꯏꯕ
ꯑꯧ ꯅꯪ ꯄꯣꯛꯈꯥꯏꯕꯒꯤ ꯆꯥꯟꯁꯇꯣ
ꯎꯝ
ꯌꯥꯝ ꯂꯩꯕꯖꯥꯅꯤꯉꯣ ꯅꯨꯡꯁꯥꯗ ꯊꯝꯃꯥꯗꯤ
ꯍꯣꯏ ꯃꯣꯏꯗꯤ ꯕꯦꯇ꯭ꯔꯤ ꯌꯥꯎꯗꯣꯏꯅꯤꯅꯥ
ꯎꯝ ꯑꯗꯨꯒꯤ ꯎꯔꯨꯝꯗ ꯑꯌꯥꯝꯕ ꯊꯝꯃꯦ
ꯎꯝꯍꯨꯝ ꯑꯗꯣ ꯌꯥꯝꯅ ꯂꯝꯁꯥꯡ ꯆꯠꯄꯒꯤꯗꯤ ꯅꯨꯡꯉꯥꯏꯔꯣꯏꯌꯦ ꯑꯗꯨꯗꯤ
ꯃꯇꯦꯛ ꯃꯌꯥꯒꯤꯅꯤꯗ ꯑꯁꯦꯡꯕꯒꯤꯕꯨꯗꯤ ꯎꯝ
ꯎꯝ
ꯁꯤꯗ ꯂꯩꯔꯒ ꯁꯤꯖꯤꯟꯅꯕꯩꯗꯤ ꯌꯥꯝ ꯅꯨꯡꯉꯥꯏꯗꯣꯢꯕ
ꯍꯣꯢ
ꯍꯧꯖꯤꯛꯀꯤ ꯃꯇꯝꯗꯥꯗꯤꯀꯣ ꯑꯗꯨ ꯑꯃ ꯂꯩꯕꯥꯅ ꯐꯔꯦ ꯊꯥꯎꯗꯣ ꯍꯥꯞꯄ ꯍꯥꯞꯇꯕ ꯌꯥꯝ ꯇꯧꯋꯤꯗꯥꯅꯀꯣ
ꯍꯣꯏ ꯑꯐꯕ ꯑꯃ ꯈꯜꯂꯥꯒ
ꯎꯝ ꯑꯗꯨꯅ ꯑꯗꯨꯒꯨꯝꯕ ꯑꯃ ꯊꯝꯍꯧꯕꯅꯗꯤ ꯅꯨꯡꯉꯥꯏ ꯑꯩꯈꯣꯏꯆꯦ ꯍꯧꯗꯤ ꯗꯥꯎ ꯌꯥꯔꯦ ꯍꯥꯏꯕ ꯑꯗꯨ ꯍꯦꯛ ꯂꯩꯕꯒꯅꯤ ꯇꯧꯅꯥꯔꯤ ꯃꯌꯥꯝꯁꯦ
ꯎꯝ ꯑꯁ ꯑꯗꯨ ꯈꯤꯇꯪ ꯇꯥꯡꯉꯝꯃꯦꯌꯦ ꯑꯗꯨ
ꯑꯧ ꯈꯔꯗꯤ ꯑꯗꯨꯝ ꯇꯥꯡꯕ ꯃꯥꯜꯂꯦ
ꯍꯥꯏꯖꯦ ꯂꯦꯡ ꯉꯝꯗꯕꯗꯤ ꯅꯠꯇꯦꯗꯥꯅ ꯑꯗꯣ
ꯍꯣꯏ ꯑꯗꯨꯕꯨꯗꯤ
ꯑꯗꯨꯒꯨꯝꯕꯖꯤ ꯈꯪꯉꯤ ꯁꯦꯀꯦꯟ ꯍꯦꯟꯒꯨꯝꯕꯗꯤ ꯌꯣꯟꯗ ꯖꯥꯠꯂꯣ
ꯌꯣꯟꯕ ꯇꯥꯗꯤꯌꯦ ꯑꯗꯨꯗꯤ
ꯢꯌꯥꯝꯕꯅ ꯇꯥꯏꯌꯦ ꯑꯦꯛꯇꯤꯚꯥꯒꯨꯝꯕ ꯑꯦꯛꯇꯤꯚꯥꯒꯨꯝꯕꯁꯤꯕꯨꯗꯤ ꯇꯥꯔꯦꯀꯣ ꯑꯇꯩꯗꯤ ꯇꯥꯗꯦ ꯍꯥꯏꯕ ꯃꯣꯢ ꯌꯣꯟꯕ
ꯏꯗꯤꯍꯥ ꯑꯦꯛꯇꯤꯕꯥꯒꯨꯝꯕꯁꯤꯗꯤꯀꯣ
ꯑꯣ
ꯑꯣ ꯌꯥꯝ ꯍꯣꯡꯅꯖꯨ ꯐꯪꯉꯥꯕ ꯃꯥꯜꯂꯦ
ꯎꯝ ꯍꯨꯖꯤꯛ ꯍꯥꯏꯗꯤ ꯈꯤꯇꯪ ꯃꯣꯏꯒꯤ ꯃꯇꯝ ꯃꯇꯝ ꯊꯣꯛꯂꯥꯛꯄ ꯍꯥꯟꯅ ꯑꯔꯤꯕꯗꯨꯗꯤ ꯍꯣꯡꯉꯦꯗ
ꯎꯝ ꯈꯪꯗꯦ ꯒꯥꯔꯤ ꯑꯃ ꯂꯩꯅꯤꯡ ꯑꯩꯒꯤ ꯒꯥꯔꯤꯗꯨꯁꯨ ꯀꯤꯛ ꯀꯥꯎꯗ꯭ꯔꯗꯤ ꯌꯥꯗꯕꯩ ꯇꯥꯏꯞꯇ ꯑꯃ ꯇꯧꯔꯦꯕ ꯍꯧꯖꯤꯛꯇꯣ ꯅꯪꯒꯤ ꯑꯥ ꯑꯩꯈꯣꯏꯅ ꯁꯤꯗꯒꯤ ꯄꯨꯊꯔꯒ ꯀꯥ ꯃꯅꯨꯡꯗ ꯃꯇꯝ ꯀꯨꯏꯅ ꯊꯝ ꯑꯃꯨꯕꯗ‌ꯣ ꯑꯗꯨꯒꯤ ꯑ ꯎꯝ ꯀꯩꯅꯣ ꯇꯧꯕꯤꯗꯅ ꯏꯁꯇꯥꯔꯠ ꯇꯧꯕꯤꯗꯅ ꯑꯗꯒꯤ